ꯎꯝ ꯍꯜꯂꯣ꯫
ꯇꯥꯕ꯭ꯔꯣ꯫
ꯇꯥꯏ ꯇꯥꯏ꯫
ꯀꯩꯗꯧꯔꯤꯅꯣ꯫
ꯑꯩꯁꯦ꯫ ꯆꯥꯛ ꯆꯥꯕ ꯊꯣꯛꯑꯒ ꯍꯤꯟꯖꯥꯡ ꯍꯥꯎꯇꯕꯒꯤ ꯃꯄꯥꯟꯗ ꯆꯥꯔꯒ ꯍꯜꯂꯛꯑꯦ꯫
ꯑꯁ ꯍꯋꯥꯏ ꯊꯣꯡꯕ꯭ꯔꯣ ꯉꯁꯤꯁꯨ꯫
ꯎꯝ ꯍꯋꯥꯏ ꯊꯣꯡꯕ ꯅꯠꯇ꯭ꯔꯗꯤ꯫ ꯑꯦ ꯀꯩꯅꯣꯅꯦ ꯉꯁꯤ ꯍꯋꯥꯏ ꯅꯠꯇꯦ ꯄꯅꯤꯔꯅꯦ꯫
ꯑꯁ ꯄꯅꯤꯔꯗꯤ ꯍꯥꯎꯋꯤ ꯀꯩꯅꯣ꯫
ꯍꯥꯎꯇꯦ ꯑꯩꯒꯤꯗꯤ ꯄꯅꯤꯔꯁꯦ ꯍꯩꯅꯗꯦ꯫
ꯑꯩꯗꯤ ꯄꯅꯤꯔꯗꯤ ꯍꯥꯎꯋꯦ ꯑꯩ ꯃꯥꯒꯤ ꯈꯨꯊꯣꯡ ꯈꯨꯊꯣꯡ ꯂꯩꯌꯦꯀꯣ꯫
ꯑꯣ ꯑꯣ ꯑꯗꯨꯒꯤ ꯑꯣꯏꯔꯝꯅꯤ ꯑꯈꯣꯏꯒꯤꯗꯤ ꯍꯥꯎꯇꯦꯗ꯫
ꯃꯌꯥꯡꯅ ꯊꯣꯡꯕ꯭ꯔꯣ꯫
ꯀꯩꯕ꯫
ꯃꯌꯥꯡꯅ ꯊꯣꯡꯕ꯭ꯔꯥꯕ꯫
ꯑꯣ ꯑꯣ ꯃꯥ ꯍꯣꯏ꯫
ꯑꯣ꯫
ꯃꯌꯥꯥꯡꯅꯅꯦ꯫
ꯑꯅꯨ ꯎꯝ ꯍꯣꯏ ꯃꯌꯥꯡꯒꯤ ꯊꯣꯡꯕꯗꯣ ꯍꯥꯎꯁꯨ ꯂꯩꯔꯝꯒꯅꯤ ꯑꯗꯣ ꯈꯪꯗꯦ ꯑꯩꯗꯤ
ꯍꯥꯎꯇꯦꯗꯥ ꯑꯩꯗꯤ ꯆꯍꯤ ꯑꯅꯤ ꯐꯥꯔꯦ ꯆꯥꯔꯛꯄ ꯀꯩꯁꯨ ꯄꯥꯝꯗꯦ ꯗꯨꯝ ꯑꯌꯥꯝꯕ ꯃꯇꯝꯗ ꯄꯅꯤꯔ ꯄꯤꯔꯗꯤ ꯑꯩꯗꯤ ꯎꯝ ꯍꯣꯁꯇꯦꯜꯒꯤ ꯆꯥꯛ ꯆꯥꯗꯦꯗ
ꯑꯣ ꯍꯣꯏ ꯑꯍꯨ ꯑꯩꯒ ꯂꯩꯔꯛꯄꯗꯣ ꯑꯈꯣꯏ ꯁ꯭ꯀꯨꯜꯗꯁꯨ ꯎꯝ ꯅꯨ ꯑ ꯏꯔꯥꯏ ꯈꯨꯗꯤꯡꯒꯤ ꯑꯗꯨꯝ ꯄꯅꯤꯔ ꯄꯤ ꯑꯕꯀꯣ
ꯑꯥ
ꯀ꯭ꯂꯥꯁ ꯁꯤꯛꯁꯇꯒꯤ ꯇꯨꯌꯦꯜꯐ ꯐꯥꯎ ꯂꯩꯔꯛꯄ ꯍꯣꯁꯇꯦꯜꯗꯨꯅꯤꯀꯣ ꯑꯩꯅ ꯍꯥꯏꯕꯗꯤꯀꯣ
ꯑꯥ ꯍꯥ
ꯑꯗꯨꯗꯗꯤ ꯄꯅꯤꯔ ꯄꯤꯕꯅꯦ ꯑꯗꯣ ꯑꯗꯨꯝ ꯑꯈꯣꯏ ꯑꯈꯣꯏꯗꯤ ꯑꯗꯨꯝ ꯍꯥꯎꯅ ꯄꯤꯌꯦ
ꯑꯥ ꯑꯩꯒꯤꯗꯤ ꯍꯧꯖꯤꯛ ꯐꯥꯎ ꯆꯥꯔꯛꯄꯁꯦ ꯄꯅꯤꯔꯁꯦ ꯌꯥꯝ ꯍꯥꯎꯋꯦ ꯍꯥꯏꯅ ꯆꯥꯈꯤꯕ ꯂꯩꯇꯦꯗꯥ
ꯑꯝ
ꯆꯥꯛ ꯆꯥꯔꯕꯣ
ꯆꯥꯔꯕꯣ ꯍꯣꯏ ꯆꯥꯔꯦ
ꯀꯔꯤ ꯃꯊꯦꯜ ꯆꯥꯔꯒꯦ
ꯑꯁ ꯑꯈꯣꯏꯗꯣ ꯃꯊꯦꯜ ꯌꯥꯝꯃꯦ ꯉꯁꯤꯗꯣ ꯑꯗꯨꯁꯨ ꯍꯥꯎꯇꯕ ꯉꯥꯛꯇꯅꯦꯕꯀꯣ
ꯑꯩ ꯑꯩ ꯃꯁꯤꯡ ꯊꯤꯔꯛꯒꯦꯀꯣ ꯃꯁꯤꯡ ꯃꯁꯤꯡ ꯃꯁꯤꯡ ꯄꯥꯔꯛ ꯀꯦ ꯅꯪ ꯊꯤꯌꯨꯀꯣ ꯑꯝ ꯎꯁꯣꯏ ꯑꯀꯪꯕꯗꯣ
ꯑꯥ
ꯑꯗꯨ ꯑꯃ ꯂꯩꯔꯦ ꯑꯗꯨꯒ ꯑ ꯊꯨꯝꯌꯥꯛꯄꯤ ꯑꯗꯣ ꯉꯧꯔꯦꯀꯣ ꯑꯗꯨ ꯈꯇꯪꯀꯣ ꯑꯗꯨꯒ ꯎꯇꯤ ꯑꯛ ꯃꯥ ꯎ ꯉꯧꯔꯒ ꯗꯤ ꯍꯥꯎꯋꯦꯅꯦ ꯍꯥꯎꯋꯦ ꯑꯗꯨ ꯇꯥꯎꯀꯣ ꯑꯗꯨ ꯑꯗꯨꯒ ꯎꯇꯤ ꯑꯃ ꯎꯇꯤ ꯑꯁꯪꯕꯗꯣ ꯑꯗꯨ ꯑꯝ ꯃ ꯂꯩꯔꯦꯀꯣ ꯑꯗꯨꯒ ꯑꯂꯨ ꯑꯃ ꯑꯂꯨ ꯀꯥꯡꯉꯧ ꯑꯃ ꯂꯩꯔꯦꯀꯣ ꯑꯗꯨꯒ ꯑ ꯃꯤꯃꯤ ꯁꯤꯡꯖꯨ ꯑꯃ ꯂꯩꯔꯦꯀꯣ
ꯑꯥ
ꯑꯗꯨꯒ ꯀꯩ ꯀꯩꯅꯣ ꯀꯥꯎꯒ꯭ꯔꯦ ꯑꯩ ꯆꯥꯕ ꯂꯣꯏꯔꯒ ꯀꯅꯥ ꯀꯅꯥꯅꯣꯍꯣꯏꯠ
ꯑꯗꯨ ꯃꯌꯥꯝ ꯆꯥꯔꯒ ꯍꯥꯎꯇꯦ ꯍꯥꯏꯔꯤꯅꯦꯕ
ꯍꯣꯏ ꯌꯥꯝ ꯂꯥꯡꯕ ꯃꯥꯜꯂꯦ ꯅꯣꯏꯗꯣ
ꯁꯣꯝ ꯃꯄꯥꯟꯗ ꯃꯄꯥꯟꯗ ꯀꯩꯅꯣ ꯍꯧꯖꯤꯛ ꯂꯝꯕꯤꯗ ꯆꯠ ꯂꯩꯕ ꯌꯣ
ꯑꯣ ꯅꯪꯁꯦ ꯂꯝꯕꯤꯗ ꯂꯩꯕ꯭ꯔꯣ ꯍꯧꯖꯤꯛꯁꯦ
ꯌꯧꯔꯦ ꯑꯩꯈꯣꯏꯀꯣ ꯔꯦꯟꯗꯔ ꯗꯅꯤ ꯎꯝ
ꯅꯪꯗꯤ ꯑꯗꯨꯝ ꯍꯥꯏꯗꯤ ꯑꯗꯨꯝ ꯐ꯭ꯔꯤꯗ ꯑꯗꯨꯝ ꯇꯨꯝꯕꯒ ꯆꯥꯕꯒ ꯍꯟꯗꯛꯇꯤ ꯑꯗꯨꯝ ꯇꯧꯔꯒ ꯂꯩꯔꯦ
ꯌꯦꯁ ꯑꯗꯨ ꯈꯛꯇꯅꯦ ꯆꯥꯛ ꯆꯥꯕ ꯂꯣꯏꯔꯗꯤ ꯐꯃꯨꯡꯗ ꯍꯜꯂꯛꯄ ꯑꯗꯣ ꯆꯥꯛ ꯃꯇꯝ ꯇꯥꯔꯒꯅ ꯊꯥꯛ ꯑꯃꯨꯛ ꯆꯥꯕ ꯆꯠꯄ ꯄꯤ ꯈꯛꯇ ꯉꯥꯏꯔꯦꯗ ꯅꯪꯗꯤ ꯀꯔꯤ ꯀꯔꯤ ꯇꯧꯔ ꯂꯩꯒꯦꯕ ꯍꯥꯏꯁꯦ
ꯑꯩꯗꯤ ꯑꯌꯨꯛ ꯉꯟꯇꯥ ꯍꯧꯒꯠꯂꯦꯕꯀꯣ ꯑꯩꯗꯤꯀꯣ
ꯎꯝ
ꯑꯌꯨꯛ ꯉꯟꯇꯥ ꯍꯧꯒꯠꯂꯦ ꯑꯗꯨꯒ ꯑꯗꯨꯝ ꯀꯩꯁꯨ ꯇꯧꯗꯦꯗ ꯑꯩꯁꯨ ꯑꯗꯨ ꯎꯝ ꯀꯩꯅꯣ ꯑꯗꯨꯝ ꯄꯛꯋꯥꯏꯗ ꯂꯩꯗ ꯆꯥꯛ ꯑꯃꯨꯛ ꯊꯣꯡꯉꯅꯤ ꯑꯃꯨꯛ ꯆꯥꯔꯅꯤ ꯀꯣ ꯉꯍꯥꯛ ꯄꯣꯊꯥꯔꯅꯤ ꯑꯃꯨꯛ ꯄꯣꯊꯥꯔꯅꯤ ꯑꯗꯨꯒ ꯎꯝ ꯇꯨꯝꯃꯅꯤ ꯑꯃꯨꯛ ꯋꯥꯔꯤ ꯁꯥꯟꯅꯔꯅꯤ ꯂꯣꯏꯔꯦ ꯀꯩꯅꯣ ꯀꯩꯅꯣ ꯑꯩ ꯉꯁꯤꯕꯨꯗꯤ ꯉꯔꯥꯡ ꯉꯁꯤ ꯉꯁꯤꯒꯗꯤ ꯄ꯭ꯔꯦꯛꯇꯤꯀꯦꯜ ꯏꯌꯦꯕꯀꯣ ꯅꯣꯠꯁ ꯀꯩ ꯊꯥꯔꯛꯄꯒꯤꯀꯣ ꯁꯤꯡꯒꯠꯂꯦ ꯑꯗꯨꯒꯨꯝꯕꯗꯤꯀꯣ
ꯎꯝ ꯑꯁ ꯑꯁꯣꯏ ꯑꯩꯈꯣꯢꯒꯤꯁꯨ ꯀꯩꯅꯣ ꯂꯩꯔꯤꯕꯅꯤꯅꯦ ꯍꯣꯂꯤꯗꯦ ꯂꯣꯏꯗ꯭ꯔꯤꯀꯥꯟꯗ ꯑꯃ ꯁꯦꯝꯗꯉꯥꯏ ꯔꯤꯆꯥꯔꯠ ꯀꯩꯅꯣ ꯃꯣꯏꯁꯦ ꯑꯃ ꯔꯤꯁꯔꯁ ꯇꯋꯣ ꯔꯤꯁꯥꯔꯁ ꯇꯧꯔꯒ ꯑꯃ ꯁꯦꯝꯃꯛꯀꯅꯤ ꯍꯥꯏ ꯍꯥꯏꯕꯁꯤ ꯑꯩꯈꯣꯏ ꯑꯁꯦꯡꯕꯁꯨ ꯍꯧꯗ꯭ꯔꯤ ꯀꯔꯤꯗ ꯔꯤꯁꯔꯁ ꯇꯧꯗꯣꯏꯅꯁꯨ ꯈꯪꯗꯦ ꯃꯣꯏꯅ ꯍꯥꯏꯔꯗꯤ ꯅꯣꯏ ꯀꯩꯅꯣ ꯁꯦꯝꯃꯣ ꯑꯗꯨ ꯇꯣꯄꯤꯛꯇꯤ ꯄꯤꯗꯕ ꯑꯗꯨꯢ ꯈꯪꯗ꯭ꯔꯦꯗ
ꯑꯣ
ꯑꯝꯐꯥꯎ ꯍꯧꯗ꯭ꯔꯤ
ꯁꯤ ꯀꯥꯡ ꯀꯥꯡ ꯌꯥꯝꯃꯟꯕꯒꯤ ꯑꯁ ꯋꯥꯏꯅꯦ ꯍꯧꯖꯤꯛ ꯊꯣꯛꯂꯛꯑꯒ ꯎꯝ
ꯍꯌꯦꯡꯁꯦ ꯑꯈꯣꯏ ꯀꯩꯅꯣ ꯇꯧꯒꯅꯦꯕꯀꯣ ꯑꯈꯣꯏꯒꯤ ꯄ꯭ꯔꯦꯛꯇꯤꯀꯦꯜ ꯂꯩꯌꯦꯕꯀꯣ
ꯑꯥ ꯑꯦꯛꯖꯥꯝꯔꯣ ꯅꯠꯇ꯭ꯔꯥ ꯄ꯭ꯔꯦꯛꯇꯤꯀꯦꯜ
ꯍꯣꯏ ꯑꯦꯛꯖꯥꯝ ꯄ꯭ꯔꯦꯛꯇꯤꯀꯦꯜ ꯂꯩꯌꯦꯕ ꯍꯌꯦꯡꯁꯦ ꯑꯁ ꯆꯠꯄꯗꯤ ꯌꯥꯝ ꯇꯜꯂꯦ ꯑꯩꯗꯣ
ꯑꯩꯁꯦ ꯄ꯭ꯔꯦꯛꯇꯤꯀꯦꯜ ꯑꯦꯛꯖꯥꯝꯁꯦ ꯇꯜꯂꯤꯅꯦ ꯑꯩꯁꯨ ꯄ꯭ꯔꯦꯛꯇꯤꯀꯦꯜ ꯑꯦꯛꯖꯥꯝ ꯍꯥꯏꯔꯒ ꯒ ꯄ꯭ꯔꯦꯛꯇꯤꯀꯦꯜ ꯇꯧꯗꯕꯤꯗ ꯏꯍꯟꯕꯗꯣ ꯇꯧꯗ꯭ꯔ ꯅꯣꯏꯗꯤ
ꯏꯌꯦ ꯑꯩ ꯃꯌꯥꯝ ꯁꯤꯡꯒꯜꯂꯦ ꯎꯝ ꯄꯦꯄꯔ ꯑꯍꯨꯝꯅꯦꯕ ꯑꯥ ꯑꯍꯨꯝꯅꯦꯕꯀꯣ ꯑꯩꯒꯤꯗꯣ ꯄꯦꯄꯔ ꯑꯃꯗꯤ ꯑꯦꯛꯁꯄꯦꯔꯤꯃꯦꯟ ꯑꯃꯈꯛꯇꯅꯦ ꯑꯗꯣ ꯄꯦꯄꯔ ꯑꯅꯤꯗꯤ ꯑꯦꯛꯁꯄꯦꯔꯤꯃꯦꯟ ꯇꯔꯨꯛꯀ ꯑꯃꯅ ꯇꯔꯦꯠꯔꯥ ꯃꯥꯏ ꯑꯣꯏꯕꯅꯤ
ꯇꯟꯂꯤꯅꯦ ꯄ꯭ꯔꯦꯛꯇꯤꯀꯦꯜ ꯁꯤꯟꯕ ꯈꯣꯏꯁꯦ
ꯑ ꯗꯥꯏꯒ꯭ꯔꯥꯝꯗꯣ ꯌꯥꯝ ꯌꯥꯝꯃꯦꯕꯀꯣ ꯗꯥꯏꯒ꯭ꯔꯥꯝꯗꯣ ꯇꯔꯥꯅꯤꯊꯣꯏ ꯇꯔꯥꯍꯨꯝꯗꯣꯏ ꯁꯨꯕ꯭ꯔꯥ ꯈꯪꯗꯦ ꯑꯩꯗꯤ ꯗꯥꯏꯒ꯭ꯔꯥꯝꯗꯣ
ꯁꯨꯝ ꯆꯨꯝꯅ ꯏꯕ ꯑꯣꯏꯔꯗꯤ ꯈꯔ ꯐꯕ ꯗꯥꯏꯒ꯭ꯔꯥꯝ ꯌꯥꯝꯃꯗꯤ ꯍꯦꯟꯅ ꯇꯟꯕꯅꯤ ꯍꯣꯏ
ꯗꯥꯏꯒ꯭ꯔꯥꯝꯗꯨꯁꯨ ꯀꯣ ꯑꯩꯗꯤ ꯑꯗꯨꯒꯨꯝꯕ ꯗꯥꯏꯒ꯭ꯔꯥꯝꯗꯤ ꯑꯩꯗꯤ ꯍꯩꯇꯦꯕ ꯌꯦꯛꯄꯗꯣ
ꯑꯥ
ꯑꯗꯣ ꯑꯩꯗꯤ ꯐꯖꯅ ꯐꯖꯕꯅꯦ ꯑꯩꯒꯤꯗꯨꯗꯤ ꯃꯥꯟꯗꯕꯅꯦ ꯑꯩꯗꯤ ꯍꯣꯏ ꯌꯥꯝ ꯐꯖꯃꯟꯗꯅꯀꯣ ꯃꯥꯜꯂꯛ... ꯇꯕꯀꯣ
ꯍꯥꯟꯅ ꯑꯟꯅꯠꯇꯨꯝꯃꯤ ꯀꯩꯅꯣ ꯑꯟꯅꯇꯨꯝꯃꯤ ꯄꯥꯏꯔꯤꯉꯩꯗ ꯑꯁ ꯀꯩꯅꯣ ꯑꯃ ꯔꯤꯞ ꯀꯦꯁꯇꯣ
ꯍꯣꯏ ꯈꯪꯉꯦ
ꯑꯩꯁꯦ ꯔꯤꯞꯀꯦꯁꯁꯦ ꯌꯦꯛꯄ ꯁꯨꯝꯍꯩ ꯍꯩꯇꯕ
ꯑꯣ
ꯃꯤꯉꯣꯟꯗ ꯌꯦꯛꯍꯜꯂꯁꯨ ꯃꯣꯏꯁꯨ ꯍꯩꯇꯦ ꯍꯩꯇꯦ ꯍꯥꯏꯕꯗꯤ ꯑꯩꯅ ꯌꯦꯛꯄꯗꯣ ꯀꯩꯌꯥꯁꯨ ꯐꯥꯒꯤ ꯌꯥꯝ ꯇꯥꯔꯁꯨ ꯎꯄꯥꯏ ꯂꯩꯇ꯭ꯔꯕ ꯑꯗꯨꯒꯤ ꯑꯗꯨꯝ ꯄꯤꯔꯛꯑꯀ ꯑꯗꯨꯕꯨ ꯃꯣꯏꯁꯦ ꯀꯩ ꯍꯥꯏꯁꯤꯔ ꯄ꯭ꯔꯦꯛꯇꯤꯀꯦꯜ ꯑꯗꯨꯝ ꯏꯍꯜꯂꯁꯨ ꯐꯖꯅ ꯆꯦꯛ ꯇꯧꯕ ꯅꯠꯇꯅ ꯑꯗꯨꯝ ꯑꯣꯖꯥ ꯑꯩꯈꯣꯏꯅ ꯁꯤꯛꯅꯦꯠ... ꯆꯔ ꯇꯧꯕꯤꯈ꯭ꯔꯗꯤ ꯀꯩꯁꯨ ꯌꯦꯡꯗ꯭ꯔꯦꯗ
ꯑꯣ ꯈꯪꯗꯦꯅꯦꯍꯦ
ꯑꯇꯣꯞꯄ ꯀꯣꯂꯦꯖꯀꯤꯗꯤ ꯈꯪꯗꯦꯀꯤ ꯑꯗꯣ ꯑꯩꯈꯣꯏ ꯀꯣꯂꯦꯖꯀꯤꯗꯤ ꯄ꯭ꯔꯦꯛꯇꯤꯀꯦꯜ ꯅꯣꯠ ꯕꯨꯛꯁꯦ ꯐꯖꯅ ꯆꯦꯛ ꯇꯧꯗꯦ
ꯑꯩꯈꯣꯏꯁꯨ ꯇꯧꯗꯦꯗ
ꯑꯗꯨꯝ ꯀꯩ ꯍꯥꯏꯁꯔꯦ ꯗꯥꯏꯒ꯭ꯔꯥꯝ ꯈꯣꯏ ꯋꯥꯠꯇ꯭ꯔꯒ ꯅꯠꯇ꯭ꯔꯒ ꯑꯗꯨꯝ ꯈꯔꯗꯤ ꯋꯥꯠꯂꯁꯨꯀꯣ ꯐꯖꯅ ꯆꯦꯛ ꯇꯧꯕꯗꯨꯅ ꯑꯗꯨꯝ ꯇꯤꯛ ꯄꯪꯇꯧ ꯇꯧꯔꯒ ꯁꯤꯒꯅꯦꯆꯔ ꯑꯗꯨꯝ ꯊꯝꯈ꯭ꯔꯗꯤ ꯂꯣꯏꯔꯦ ꯃꯣꯏ ꯏꯟꯕꯤ ꯀꯩꯅꯣ ꯃꯄꯥꯟꯗꯒꯤ ꯂꯥꯛꯄ ꯑꯣꯖꯥꯈꯣꯏꯁꯨ
ꯆꯥ
ꯌꯦꯡꯗꯕꯅꯦꯕ ꯁꯤꯒꯅꯦꯆꯔꯗꯨ ꯈꯛꯇ ꯌꯦꯡ ꯇꯣꯛꯈ꯭ꯔꯦ ꯃꯣꯏꯁꯨ
ꯑꯁ ꯅꯪ ꯅꯪꯅ ꯕꯩꯕꯥ ꯍꯥꯏꯔꯒ ꯑꯩꯈꯣꯏꯒꯤ ꯀ꯭ꯂꯥꯁ ꯇꯨꯋꯜꯐꯀꯤ ꯕꯩꯕꯥꯗꯨ ꯅꯤꯡꯁꯤꯡꯉꯦ
ꯑꯁ ꯅꯣꯛꯅꯤꯡꯕꯅꯦꯍꯦ ꯑꯩꯈꯣꯏꯒꯤ ꯕꯩꯕꯥꯗꯨꯗꯤ ꯑꯩꯗꯣ ꯑꯩꯗꯤ ꯋꯥ ꯉꯥꯡꯕꯗ ꯑꯗꯨ ꯑꯩꯗꯤ ꯕꯥꯏꯕꯥꯁꯦ ꯀꯤꯌꯦꯕꯀꯣ ꯅꯤꯛꯄꯅꯦ ꯑꯩꯗꯤ ꯋꯥ ꯉꯥꯡꯕꯗ ꯍ
ꯑꯩꯁꯦ ꯀ꯭ꯂꯥꯁ ꯇꯨꯋꯦꯜꯚꯇꯗꯤ ꯕꯥꯏꯕꯁꯦ ꯀꯦꯃꯤꯁꯇ꯭ꯔꯤ ꯁꯕꯖꯦꯛꯇꯣ ꯑꯝꯐꯥꯎ ꯈꯨꯝꯅꯕꯒꯤ ꯑꯣꯖꯥꯗꯣ ꯁꯥꯎꯔꯛꯄꯅꯦ ꯑꯩꯈꯣꯏ ꯁ꯭ꯇꯨꯗꯦꯟ ꯂꯣꯏꯅꯃꯛꯇꯨ
ꯑꯣ ꯑꯥ ꯑꯩꯈꯣꯏꯗꯤ ꯈꯔ ꯈꯔꯗꯤ ꯈꯨꯝꯃꯦꯗ
ꯑꯁ ꯑꯩꯈꯣꯏꯗꯣ ꯑꯩꯈꯣꯏ ꯇꯧꯕ ꯅꯨꯃꯤꯠꯇꯨꯗꯤ ꯀꯔꯤꯁꯨ ꯈꯨꯝꯕꯤꯗ꯭ꯔꯦ ꯃꯣꯏꯒꯤ ꯕꯥꯏꯕꯥꯗꯣ ꯑꯗꯨꯒꯤ
ꯈꯨꯝꯕꯤꯌꯣ ꯌꯥꯗ꯭ꯔꯣ
ꯑꯁ ꯑꯝ ꯐꯥꯎ ꯈꯪꯗꯦ ꯎꯄꯥꯏ ꯂꯩꯇꯦ ꯑꯗꯣ ꯍꯧꯖꯤꯛꯇꯤ ꯕꯥꯏꯕꯥ ꯑꯩꯈꯣꯏꯁꯦ ꯈꯔ ꯕꯥꯏꯥꯕꯥꯁꯦ ꯈꯔ ꯂꯥꯏꯌꯦ
ꯑꯁ ꯑꯩꯗꯤ ꯍꯧꯖꯤꯛꯐꯥꯎ ꯍꯩꯅꯗꯦꯗ
ꯀꯩ ꯀꯩ ꯍꯥꯏꯇꯥꯏꯌꯦ ꯁꯦꯃꯤꯁꯇꯔ ꯈꯨꯗꯤꯡꯒꯤ ꯕꯥꯏꯕꯥ ꯇꯧꯕꯅꯤꯅ ꯕꯥꯏꯕꯥꯁꯦ ꯀꯩꯁꯨ ꯂꯨꯅ ꯈꯟꯗ꯭ꯔꯦ ꯄꯪꯈꯨꯝ ꯈꯨꯝꯕ ꯅꯠꯇ꯭ꯔꯒ ꯈꯪꯗ꯭ꯔꯒꯅ ꯑꯗꯨꯝ ꯁꯣꯔꯤ ꯁꯣꯔꯤ ꯍꯥꯏꯔꯦ
ꯑꯣ ꯆꯩꯕ꯭ꯔꯣ
ꯑꯣꯖꯥ ꯀꯩ ꯍꯥꯏꯁꯤꯔꯥ ꯆꯩꯗ꯭ꯔꯦꯗ ꯑꯗꯨꯝ ꯑꯗꯨꯕꯨ ꯑꯣꯖꯥ ꯈꯔ ꯂꯩꯔꯦꯀꯣ ꯑꯗꯨꯝ ꯁꯦꯃꯤꯁꯇꯔ ꯑꯅꯤꯔꯛ ꯃꯥꯜꯂꯦ ꯃꯥꯅ ꯀꯣꯏꯁꯟ ꯇꯧꯕ ꯂꯥꯛꯄ ꯑꯗꯨ ꯑꯣꯖꯥ ꯑꯃ ꯂꯩꯌꯦꯕ ꯈꯪꯗ꯭ꯔꯗꯤ ꯃꯥꯅ ꯂꯣꯏ ꯑꯦꯛꯁꯄ꯭ꯂꯦꯟ ꯇꯧꯕꯤꯕꯗꯣ ꯃꯥ ꯇꯧꯔꯗꯤ ꯎꯝ ꯎꯏꯕꯅꯦꯍꯦ ꯃꯥꯅ ꯍꯣꯏ ꯈꯪꯗ꯭ꯔꯥꯗꯤ ꯃꯥ ꯑꯗꯨꯝ ꯑꯦꯛꯁꯄ꯭ꯂꯦꯟ ꯇꯧꯗꯣꯏ ꯇꯧꯔꯒ ꯀꯨꯏ ꯀꯨꯏꯅ ꯇꯧꯕꯅꯦꯍꯦ ꯃꯥꯗꯤ ꯑꯩꯈꯣꯏꯗꯤ ꯔꯣꯜ ꯅꯝꯕꯔ ꯉꯟꯕꯅꯤꯅ ꯀꯩꯁꯨ ꯀꯥꯏꯗꯕ ꯂꯩꯍꯧ ꯄꯣꯍꯣꯏꯗꯤ ꯎꯝ
ꯍꯣꯏ ꯋꯥꯔꯝꯒꯅꯤ
ꯎꯝ
ꯑꯗꯣ ꯑꯦꯛꯁꯄ꯭ꯂꯦꯟ ꯐꯖꯅ ꯇꯧꯔꯗꯤ ꯐꯠꯇ꯭ꯔꯣ ꯑꯗꯨꯗꯤ
ꯍꯣꯏ ꯑꯗꯨꯕꯨꯗꯤ ꯐꯗꯤ ꯐꯕ ꯑꯗꯣ ꯉꯥꯏꯕꯈꯣꯏꯒꯗꯤ ꯋꯥꯈ꯭ꯔꯕ ꯃꯣꯏꯗꯣ
ꯎꯝ ꯍꯣꯏ ꯋꯥꯗꯤ ꯋꯥꯒꯅꯤ
ꯆꯥꯛ ꯆꯥꯔꯕꯣ ꯆꯥꯔꯦꯀꯣ ꯀꯥꯎꯋꯦ
ꯑꯣ ꯍꯣꯏ ꯋꯥꯔꯤ ꯂꯩꯇ꯭ꯔꯥꯗꯤ ꯂꯩꯔꯛꯇ꯭ꯔꯗꯤ ꯑꯅꯤ ꯑꯅꯤ ꯍꯪꯉꯁꯨ ꯀꯥꯏꯗꯦ
ꯀꯥꯎꯕꯩꯅꯦꯗ ꯍꯧꯖꯤꯛ ꯀꯤꯗꯨꯗꯤ ꯃꯥꯟꯅꯦ ꯎꯝ
ꯅꯣꯏꯒꯤ ꯍꯣꯁꯇꯦꯜꯒꯗꯤ ꯅꯣꯏ ꯅꯪꯅ ꯇꯝꯕꯗꯨꯒ ꯍꯣꯁꯇꯦꯜꯒꯗꯤ ꯑꯗꯨꯝ ꯌꯥꯝ ꯅꯛꯄ꯭ꯔꯣ
ꯅꯛꯑꯦꯗ ꯍꯣꯏ ꯀꯩꯅꯣꯗꯨꯅꯦ ꯑꯩꯈꯣꯏ ꯑꯩꯈꯣꯏꯒꯤ ꯕ꯭ꯂꯣꯛꯁꯦ ꯑꯩꯈꯣꯏ ꯍꯣꯁꯇꯦꯜꯒꯤ ꯀꯩꯅꯣ ꯍꯣꯁꯇꯦꯜꯒ ꯀꯩꯅꯣ ꯀꯦꯝ ꯕꯁ ꯑꯃꯗꯅꯦ ꯌꯥꯝ ꯂꯥꯞꯅꯕꯗꯤ ꯅꯠꯇꯦꯗ ꯌꯥꯝ ꯅꯛꯑꯦ ꯃꯤꯅꯤꯠ ꯑꯍꯨꯝꯒꯨꯝꯕ ꯆꯠꯂꯝꯒꯅꯤ
ꯑꯍꯨꯝꯒꯨꯝꯕ‌ ꯆꯠꯂꯝꯒꯅꯤ ꯑꯣ ꯑꯗꯨꯗꯤ ꯌꯥꯝ ꯅꯛꯑꯦ
ꯀꯥꯗꯒꯤ ꯑꯩꯈꯣꯏ ꯀ꯭ꯂꯥꯁꯔꯨꯝ ꯌꯧꯗ꯭ꯔꯤꯐꯥꯎ ꯆꯠꯄꯁꯤ ꯃꯤꯅꯤꯠ ꯑꯥ ꯍꯨꯝꯂꯥ ꯃꯅꯤ ꯃꯔꯤꯔꯣꯝ ꯆꯠꯄ‌ ꯑꯣꯏꯔꯝꯅꯤ ꯊꯦꯡꯉꯀꯥꯟꯗꯅ ꯆꯦꯜꯂꯗꯤ ꯃꯤꯅꯤꯠ ꯑꯃ ꯑꯣꯏꯔꯁꯨ ꯌꯧꯕ ꯌꯥꯏꯗ
ꯑꯗꯨꯝ ꯅꯛꯃꯜꯂꯁꯨꯀꯣ ꯍꯥꯏꯗꯤ ꯑꯗꯨꯝ ꯑꯁ ꯈꯪꯗꯦ ꯀꯃꯥꯏ ꯍꯥꯏꯁꯤꯔꯥ ꯎꯝ ꯑꯁ ꯌꯥꯝ ꯅꯛꯄꯗꯨꯕꯨ ꯍꯥꯏꯔꯒ ꯃꯇꯝꯗꯣ
ꯑꯥ
ꯑꯗꯨꯝ ꯗꯤꯂꯦꯠ ꯇꯧꯕꯅꯦꯕꯀꯣ
ꯑꯥ
ꯅꯣꯏꯗꯤ ꯇꯧꯗꯕ꯭ꯔꯣ
ꯈꯪꯗ‌ꯦ ꯈ‌ꯣꯏꯁꯦ ꯑꯩꯈꯣꯏꯁꯦ ꯃꯤ ꯀꯣꯂꯦꯖ ꯀꯣꯏꯁꯦ ꯃꯤ ꯈꯔꯗꯤꯀꯣ ꯆꯤꯞ ꯃꯤꯁꯇꯔ ꯑꯃꯒꯤ ꯀ꯭ꯂꯥꯁ ꯑꯅꯤꯔꯛ ꯑꯍꯨꯝꯔꯛ ꯈꯛꯇ ꯂꯥꯛꯄꯈꯣꯏꯁꯨ ꯌꯥꯎꯋꯦ ꯑꯗꯣ ꯑꯩꯗꯤ ꯑꯦꯇꯦꯟꯗꯦꯟꯁꯀꯤ ꯀꯤꯕ ꯑꯦꯇꯦꯟꯗꯦꯟꯁ ꯀꯩꯅꯣ ꯋꯥꯠꯂꯗꯤ ꯕꯦꯛ
ꯑꯣ
ꯍꯟꯗꯛ ꯆꯠꯅ ꯔꯣꯕꯥ ꯀꯣꯂꯦꯁꯔꫭ
ꯅꯠꯇꯦ ꯅꯣꯏꯁꯨ ꯀꫭ ꯑꯦꯇꯦꯟꯗꯦꯟꯁ ꯁꯨꯗ꯭ꯔꯗꯤ ꯕꯦꯛ ꯆꯥꯕꯒꯤꯗꯣ ꯂꯩꯕ꯭ꯔꯕ
ꯑꯥ ꯑ ꯑ ꯗꯤꯇꯦꯟ ꯆꯥꯏ ꯁꯍꯥꯟꯗꯦ ꯑꯦꯖꯝ
ꯁꯍꯟꯗꯦ ꯑꯦꯖꯥꯝ ꯑꯣ
ꯑꯗꯨ
ꯀꯩꯅꫭꯇꫭ ꯆꯥꯡ ꯅꯥꯏꯅ ꯀꯥꯒꯗꯕ ꯀꯩꯅꯣ ꯇꯧꯕꯅꯤꯗ ꯃꯣꯏꯁꯨꯀꯣ
ꯎꯝ ꯎꯝ ꯀꯩ ꯍꯥꯏꯁꯤꯔ ꯍꯥꯟꯅꯗꯤ ꯀ‌ꯣ ꯄꯩꯁꯥ ꯊꯤꯔꯒ ꯃꯨꯛ
ꯄꯩꯁꯥ ꯊꯤꯕꯁꯨ ꯌꯥꯕ꯭ꯔꯣ?